ꯑꯗꯣ
ꯐꯜꯣ ꯇꯥꯔꯦ ꯇꯥꯔꯦ
ꯎꯝ
ꯀꯩꯗꯧꯔꯝꯃꯤꯅꯣ
ꯁꯥꯏ ꯄꯝꯃꯤꯅꯦ
ꯀꯩꯅꯣ ꯍꯥꯏꯁꯤꯕꯣ ꯍꯤꯞꯄꯒ ꯁꯨꯝ ꯂꯩꯔꯕꯣ
ꯋꯥꯔꯦ ꯉꯁꯥꯏꯗꯒꯤ ꯐꯨꯔꯤꯠ ꯂꯣꯜꯂꯝꯕꯅꯤ
ꯑꯣ ꯐꯨꯔꯤꯠ ꯂꯣꯟꯕ ꯍꯥꯏꯁꯦ ꯀꯔꯝꯕ ꯐꯨꯔꯤꯠꯅꯣ
ꯁꯦ ꯕ꯭ꯂꯥꯎꯖ ꯍꯥꯏꯇꯥ
ꯑꯣ ꯍꯧꯖꯤꯛꯀꯥꯟꯒꯤ ꯕ꯭ꯂꯥꯎꯁ ꯂꯨꯍꯣꯡꯕꯗꯒ ꯂꯤꯠ ꯄꯥ ꯄ꯭ꯔꯤꯛ ꯄ꯭ꯔꯤꯛ ꯀꯥꯄꯤ ꯇꯔꯤꯤꯡ
ꯎꯝ ꯍꯣꯏ ꯍꯣꯏ ꯍꯣꯏ ꯑꯗꯨꯒꯨꯝꯕ ꯍꯥꯏꯇꯥꯔꯦ ꯑ ꯁ ꯋꯥꯇꯞꯁꯟꯗꯗ ꯃꯃꯟꯁꯦ ꯈꯪꯗꯦꯅꯦ ꯑꯩꯈꯣꯏꯗꯤ ꯌꯣꯟꯗꯕꯅꯤꯅ ꯈꯪꯗꯦꯕꯀꯣ ꯑꯩꯈꯣꯏ ꯃꯤꯒꯤ ꯑꯣꯏꯅ ꯂꯣꯟꯊꯕꯅꯦꯕ ꯃꯤꯒꯤ ꯃꯣꯏ ꯁꯣꯔꯨꯝꯒꯤ ꯃꯣꯏ ꯃꯄꯨꯗꯨꯅ ꯄꯤꯔ ꯄꯤꯔ ꯂꯣꯟꯕꯅꯦꯕ
ꯑꯩꯈꯣꯏꯁꯨ ꯏꯃꯧ ꯅꯨꯨꯄꯤ ꯑꯃ ꯂꯩꯌꯦ
ꯑꯥ
ꯑ ꯃꯣꯏꯁꯨ ꯍꯦꯛ ꯍꯦꯛ ꯈꯔ ꯅꯞꯄꯤꯌꯦ ꯑꯗꯨꯒꯨꯝꯕꯗꯣ ꯅꯣꯏꯒ ꯃꯥꯟꯅꯕ꯭ꯔꯥ ꯃꯥꯟꯅꯗꯕ꯭ꯔꯥ ꯈꯪꯗꯦ ꯗ꯭ꯡ ꯗ꯭ꯡ ꯀꯥꯞꯄꯤ ꯈꯔ ꯅꯞꯄꯤꯤꯌꯦ ꯑꯩꯈꯣꯏ ꯏꯃꯧ ꯅꯨꯄꯤꯗꯨꯁꯨ ꯆꯥꯛ ꯌꯦꯟꯁꯥꯡ ꯂꯣꯏꯁꯟ ꯍꯜꯂꯣ ꯀꯣ ꯁ ꯈꯪꯗꯦꯅ
ꯎꯝ ꯃꯣꯏꯅ ꯒꯝꯅ ꯅꯞꯄꯗꯣ ꯑꯣꯏꯔꯝꯃꯅꯤ ꯑꯗꯨꯗꯤ
ꯎꯝ ꯎꯝ ꯍꯧꯖꯤꯛꯀꯥꯟꯒꯤ ꯃꯧꯁꯤꯡꯁꯦ ꯃꯇꯝ ꯃꯥꯡꯍꯟꯅꯗ꯭ꯔꯦ ꯊꯕꯛꯁꯤꯡꯁꯦ ꯌꯥꯝ ꯀꯟꯈꯠꯅꯔꯛꯑꯦ
ꯃꯥꯅꯦ ꯇꯝ ꯄꯁꯥ
ꯄꯩꯁꯥ ꯇꯥꯟꯕꯁꯦ ꯇꯟꯕ ꯃꯤꯇꯕꯨ ꯂꯩꯇꯕꯩ ꯋꯥꯅꯤꯅꯤ ꯑꯣ
ꯇꯟꯗ꯭ꯔꯗꯤ ꯊꯕꯛ ꯊꯕꯛ ꯉꯥꯛꯇꯅꯤ
ꯑꯗꯨ ꯀꯔꯤꯅꯣ ꯅꯣꯏ ꯑꯩꯈꯣꯏ ꯏꯃꯧ ꯅꯨꯨꯄꯤ ꯍꯣꯏꯒ ꯅꯣꯏꯒ ꯀꯗꯥꯥꯏꯗꯅꯣ ꯀꯥꯡꯗ ꯀꯔꯤꯅꯣ ꯆꯠꯄ ꯈꯣꯠꯄꯒ ꯌꯥꯝ ꯍꯥꯏꯅꯤ ꯉꯔꯥꯡ
ꯑ ꯆ
ꯑꯣ ꯀꯔꯤ ꯀꯔꯤ ꯀꯃꯥꯏꯅ ꯇꯧꯕꯅꯣꯅꯦ ꯑꯗꯨꯅ
ꯀꯥꯡꯁꯦ ꯑꯩꯈꯣꯏꯅ ꯂꯝ ꯂꯥꯞꯅꯗꯤ ꯆꯠꯂꯒꯨꯝ ꯆꯨꯏꯌꯦꯅ ꯍꯥꯏꯅꯕꯅꯦ ꯍꯥꯏꯗꯤ ꯑꯉꯥꯡ ꯀꯩꯀꯥꯁꯨ ꯌꯥꯎꯕꯅꯤꯅ ꯁꯀꯣꯟꯗ ꯆꯠꯂꯒ ꯀꯥꯡ ꯆꯤꯡꯕꯗꯨꯁꯨ ꯉꯥꯏꯍꯥꯛ ꯑꯉꯥꯡꯁꯤꯡꯗꯨꯁꯨ ꯄꯥꯏꯍꯜꯂꯒ ꯉꯥꯏꯍꯥꯛ ꯌꯥꯎꯔꯁꯤ ꯑꯗꯨꯒ ꯑꯩꯣꯏ ꯈꯦꯇꯤ ꯆꯥꯕꯗꯤ ꯍꯦꯛꯇ ꯉꯝꯃꯛꯇꯦꯕꯀꯣ ꯏꯁ꯭ꯀꯣꯟꯒꯤꯁꯨ ꯃꯤ ꯌꯥꯝꯕꯅꯤꯅ ꯊꯦꯡꯁꯨ ꯊꯦꯡꯦ ꯑꯗꯣ ꯍꯟꯗꯛꯇꯤ ꯑꯗꯨꯝ ꯂꯩꯊꯣꯛꯑꯒ ꯈꯦꯆꯤꯁꯨ ꯆꯥꯊꯣꯔꯁꯦꯅ ꯍꯥꯏꯅꯔꯤꯅꯤ
ꯑꯣ ꯑꯩꯅꯁꯨ ꯍꯥꯏꯔꯤꯅꯦ ꯑꯩꯈꯣꯏ ꯏꯃꯧ ꯅꯨꯨꯄꯤꯗꯣ ꯌꯥꯝ ꯂꯥꯞꯅ ꯆꯠꯊꯣꯛꯈꯤꯅꯣꯅ ꯍꯥꯏꯗꯤ ꯃꯋꯥ ꯃꯄꯨꯔꯣꯏꯕꯗꯣ ꯃꯆꯤꯟ ꯈꯔ ꯁꯥꯊꯤꯑꯕ ꯁꯨꯨ ꯍꯊꯛꯑꯦꯕ ꯑꯗꯣ ꯑꯃꯨꯛ ꯐꯨꯕꯤ ꯈꯣꯠꯄꯤ ꯇꯧꯔꯗꯤ ꯈꯥꯝꯕ ꯉꯝꯅ ꯗꯦꯕ ꯑꯗꯨꯒꯤ ꯍꯥꯏꯔꯤꯅꯦ ꯑꯩꯁꯨ ꯌꯥꯝ ꯂꯥꯞꯅꯗꯤ ꯆꯠꯊꯣꯛꯑꯅꯨ ꯉꯜꯂꯤꯉꯩꯗ ꯈꯔ ꯑꯅꯛꯄꯗ ꯆꯠꯇꯅ ꯈꯣꯠꯇꯅ ꯍꯔꯥꯎ ꯀꯨꯝꯍꯩꯁꯦ ꯌꯥꯎꯗꯕꯁꯨ ꯌꯥꯗꯦ ꯅꯠꯇ ꯇꯔꯥ ꯑꯗꯨꯅꯤ ꯍꯥꯏꯅꯔꯤꯁꯦ
ꯁ꯭ꯀꯣꯟꯒꯤꯗꯤ ꯀꯩꯁꯥꯝꯄꯥꯠꯇ ꯐꯧ ꯍꯦꯛ ꯆꯤꯡꯉꯒ ꯀꯩꯁꯥꯝꯄꯥꯠꯇꯒꯤ ꯍꯜꯂꯛꯄ꯭ꯔꯥ ꯀꯔꯤꯝ ꯇꯧꯕꯅꯦꯕ ꯑꯗꯣ ꯑꯩꯈꯣꯏꯗꯤ ꯀꯋꯥ ꯀꯩꯊꯦꯜ ꯕꯖꯥꯔ ꯁꯋꯥꯏꯗ ꯉꯥꯏꯔꯒ ꯍꯟꯈꯤꯕꯒꯤꯗꯨꯗ ꯑꯣꯏꯅ ꯆꯤꯡꯕ ꯌꯥꯎꯍꯜꯂꯒꯦ ꯁꯥꯡꯅ ꯌꯥꯎꯔꯗꯤ ꯑꯉꯥꯡꯁꯤꯡꯁꯨ ꯋꯥꯅꯦꯕ ꯎꯝ
ꯍꯟꯈꯤꯕꯩꯗꯨꯗ ꯊꯕꯛ ꯏꯪꯈꯥꯡ ꯂꯣꯏꯁꯤꯜꯂꯝꯃꯒꯀꯣ
ꯑꯣꯝ
ꯎꯝ ꯐꯩ ꯐꯩ
ꯂꯥꯞꯅ ꯆꯠꯂꯗꯤ ꯋꯥꯔꯅꯤ ꯑꯉꯥꯡꯁꯤꯡꯁꯨ
ꯀꯥꯡ ꯆꯤꯡꯉꯤꯗꯨꯕꯨ ꯀꯥꯡ ꯑꯅ ꯀꯥꯡ ꯑꯅ ꯆꯤꯡꯉꯤꯕ ꯃꯣꯏꯒꯤ ꯀꯔꯤ ꯀꯔꯤ ꯀꯧꯒꯦ ꯑꯗꯨꯕꯣ
ꯂꯑꯗꯣꯔꯥ
ꯅꯠꯇꯦꯅꯦ ꯃꯣꯏꯒꯤ ꯆꯀꯥ ꯄꯥꯝꯕꯤꯗꯣ
ꯑꯣ ꯀꯔꯤ ꯍꯥꯏꯒꯦ ꯑꯩꯕꯨ ꯈꯪꯗꯦꯅꯦ ꯂ
ꯗꯣꯜ ꯍꯥꯏꯁꯨ ꯅꯠꯇꯦ ꯀꯔꯤ ꯍꯥꯏꯒꯦ ꯈꯪꯗꯦꯅꯦ
ꯐꯪꯗꯦ
ꯑꯗꯨꯗꯒ ꯃꯊꯛꯇ ꯑꯩꯗꯤ ꯇꯣꯡꯉꯒ ꯌꯥꯎꯅꯤꯡꯉꯤꯅꯦ
ꯎꯝ
ꯑꯗꯨꯗꯒ ꯇꯣꯡꯉꯒ ꯂꯩ ꯀꯔꯤ ꯀꯔꯥꯒꯗꯣ ꯍꯩ ꯔꯥꯒꯗꯣ ꯃꯊꯛꯇꯨꯗꯒꯤ ꯂꯪꯊ ꯑꯗꯨꯅ
ꯎꯝ ꯏꯅꯦ ꯑꯣꯏꯗꯤ ꯑꯍꯜ ꯑꯣꯏꯔꯕꯅꯤ ꯌꯥꯎꯔꯁꯨ ꯌꯥꯔꯦ ꯀꯩꯅꯣ
ꯦꯁꯤꯡ ꯑꯪꯒꯨꯔꯦ ꯑꯗꯣ ꯑꯩꯈꯣꯏꯗꯤ ꯂꯥꯏ ꯅꯤꯡꯕ ꯌꯥꯎꯗꯕꯅꯤꯅ ꯌꯥꯍꯜꯂꯣꯏꯗ꯭ꯔꯥ ꯈꯪꯗꯦꯅꯦ
ꯑꯣ ꯑꯗꯣ ꯑꯝꯇꯪ ꯍꯪꯉꯨꯔꯣꯏꯅꯦ ꯍꯣꯏ ꯆꯠꯂꯒ ꯍꯥꯏꯀꯦꯠ ꯌꯥꯎ ꯌꯥꯒꯗ
ꯍꯥꯏꯐꯦꯠ ꯍꯥꯡꯗꯣꯛꯁꯤꯔꯥ ꯃꯣꯏꯒꯤ ꯗ꯭ꯔꯦꯁꯇꯣ ꯁꯦꯠꯆꯤꯜꯂꯒ ꯂꯥꯛꯀꯦꯅ ꯃꯔꯨ ꯀꯣꯛꯑꯣ ꯍꯥꯏꯔꯁꯨ ꯀꯣꯛꯊꯣꯛꯑ ꯂꯣꯏꯔꯦꯗꯅ
ꯑ
ꯃꯣꯏꯒꯤ ꯐꯤ ꯀꯔꯤꯕ ꯐꯤꯉꯥꯡ ꯀꯔꯤ
ꯎꯝ
ꯑꯗꯨꯗꯨꯃ ꯂꯩꯁꯜꯂꯛꯑꯅꯤ ꯑꯩꯈꯣꯏꯗꯤ ꯂꯝꯕꯣꯏꯕ ꯌꯥꯔꯕ ꯃꯇꯝꯅꯤꯗꯅꯀꯣ
ꯍꯣꯏ
ꯑꯗꯨꯅ ꯀꯩꯅꯣ ꯇꯧꯔꯒꯦ ꯏꯆꯥ ꯏꯁꯨ ꯀꯤ ꯀꯨꯝꯍꯩ ꯌꯦꯡꯕꯁꯨ ꯂꯣꯏꯁꯤꯜꯂꯛꯑꯦ ꯑꯗꯣ ꯑꯗꯨꯅ ꯄ꯭ꯔꯚꯨꯒꯤ ꯅꯥꯝ ꯁꯣꯜꯂꯒ ꯑꯃꯨꯛ ꯋꯥꯈꯜꯁꯦ ꯄꯣꯊꯥꯔꯒꯦ
ꯑꯣꯝ ꯅꯦꯁꯨ ꯆꯠꯂꯨꯁꯦ ꯀꯩꯅꯣ ꯑꯇꯣꯞꯄ ꯀꯣꯏꯕ ꯀꯩꯀꯥ
ꯑꯩꯗꯤ ꯉꯝꯃꯣꯏꯅꯦ ꯑꯍꯟ ꯑꯣꯏꯔꯕꯅꯤꯅ ꯅꯣꯏꯒꯤ ꯒꯥꯔꯤ ꯇꯣꯡꯕ ꯈꯣꯠꯄꯗꯣ ꯀꯣꯛꯃꯋꯦ ꯂꯣꯏꯔꯀꯥꯟꯗ ꯏꯁꯥꯁꯦ ꯅꯨꯡꯉꯥꯏꯇꯕ ꯗꯤꯍꯦꯁꯦ ꯏꯃ꯭ꯌꯨꯟ ꯁꯤꯁꯇꯦꯝꯁꯦ ꯁꯣꯟꯖꯜꯂꯛꯑꯕꯅꯤꯅꯀꯣ ꯑꯗꯨꯅ ꯀꯌꯥ ꯌꯥꯎꯅꯤꯡꯗ꯭ꯔꯦ ꯆꯠꯊꯣꯛꯅꯤꯡꯗ꯭ꯔꯦ ꯃꯤꯅꯁꯨ ꯍꯦꯛ ꯑꯩꯈꯣꯏꯁꯦ ꯌꯥꯎꯍꯟꯅꯤꯡꯉꯣꯏꯗꯣꯏꯕ ꯍꯥꯏꯗꯤ ꯕꯥ ꯁꯦꯕꯤ ꯃꯌꯥꯝ ꯆꯪꯕꯅꯤꯅ ꯆꯠꯄꯨꯗꯤ ꯌꯥꯝ ꯆꯠꯅꯤꯡꯉꯤꯗ ꯑꯩꯈꯣꯏꯁꯨ ꯅꯍꯥ ꯑꯣꯏꯔꯤꯉꯩꯗꯒ ꯌꯥꯝ ꯆꯠꯂꯛꯄ ꯄꯣꯠꯅꯤ
ꯑ
ꯅꯣꯏꯒꯤ ꯍꯧꯖꯤꯛꯀꯥꯟꯅꯒ ꯍꯦꯟꯐꯣꯟꯇꯦ ꯎꯝ ꯑꯩꯈꯣꯏꯗꯤ ꯂꯩꯀꯥꯏꯒꯤ ꯕꯥꯃꯣꯟ ꯊꯧꯔꯤꯒꯗꯣ ꯑꯩꯈꯣꯏ ꯌꯥꯎꯗ꯭ꯔꯗꯤ ꯃꯄꯨꯡ ꯐꯥꯗꯦ ꯍꯥꯏꯅꯔꯝꯃꯤꯅꯤ ꯆꯤꯡꯉꯛꯏꯕꯅꯤ ꯑꯩꯈꯣꯏꯁꯨ
ꯂꯩꯀꯥꯏꯒꯤ ꯚꯥꯃꯣꯟ ꯍꯥꯏꯔꯒ ꯑꯩꯈꯣꯏꯅ ꯁꯤꯗ ꯌꯨꯝ ꯅꯧꯅ ꯄꯥꯜꯂꯛꯄ ꯅꯧꯔꯤꯉꯩꯗꯗꯤ ꯊꯣꯡꯒꯥꯟ ꯊꯣꯡꯒꯥꯟꯒꯤ ꯆꯤꯡꯉꯝꯕꯅꯦ ꯍꯧꯖꯤꯛꯇꯤ ꯆꯤꯡꯈꯤꯗ꯭ꯔꯦꯅꯦ
ꯆꯤꯡꯗ꯭ꯔꯦ ꯑꯗꯨꯅꯦ ꯃꯇꯝꯒꯤ ꯑꯑꯣꯟꯕ ꯍꯥꯏꯁꯦ ꯔ ꯑꯃ ꯀꯔꯤ ꯀꯔꯥꯥꯁꯦ ꯑꯃ ꯑꯃ ꯃꯥꯏ ꯃꯥꯏ ꯑꯄꯥꯝꯕ ꯂꯧꯅꯔꯛꯄꯁꯤꯅ
ꯊꯥꯏꯅ ꯑꯩꯈꯣꯏꯅ ꯄꯤꯛꯏꯉꯥꯏꯗꯒꯁꯦ ꯀꯥꯡ ꯆꯤꯡꯕꯁꯦ ꯀꯥꯡꯒꯤ ꯂꯩꯈꯣꯝꯒꯁꯦ ꯂꯥꯏꯕꯛꯇ ꯇꯩꯔꯒ ꯆꯀꯥꯒꯤ ꯂꯩꯈꯣꯝꯁꯦ ꯑꯗꯨꯗꯒꯤ ꯃꯣꯏꯅ ꯍꯥꯏꯗꯣꯛ ꯀ ꯂꯪꯊꯥꯔꯛꯄꯗ ꯍꯩꯔꯨꯛꯀ ꯃꯨꯅ ꯑꯃꯨꯟꯅ ꯆꯥꯔꯒ ꯕꯥꯃꯣꯟ ꯃꯥꯝꯇꯣꯞꯇ ꯑꯃꯨꯛ ꯆꯦꯜꯂꯅꯤ ꯈꯨꯠ ꯁꯥ ꯍꯥꯝꯕꯣꯏ ꯍꯥꯝꯗꯕꯣꯏ ꯀꯃꯣ
ꯎ
ꯃꯣꯏꯅ ꯌꯦꯜꯂꯛꯄ ꯈꯦꯆꯔꯤꯗꯣ ꯑꯃꯨꯛ ꯆꯥꯔꯅꯤ ꯑꯃꯒꯤ ꯃꯥꯝꯇꯣꯞꯇ ꯑꯃꯨꯛ ꯅꯪꯅꯕ ꯑꯃꯨꯛ ꯆꯦꯜꯂꯅꯤ ꯑꯗꯨꯨꯃꯥꯏꯅ ꯀ ꯌꯥꯝ ꯇꯧꯔꯦ ꯍꯧꯖꯤꯛꯀꯥꯟꯗꯤ ꯇꯧꯗ꯭ꯔꯦ ꯎ
ꯃꯊꯌꯥ ꯎꯠꯇꯤ ꯑꯁꯪꯕꯒ ꯊꯣꯡꯕꯁꯤꯕꯨ ꯀꯔꯤ ꯀꯔꯤ ꯃꯅꯥ ꯍꯥꯞꯄꯒꯅ ꯍꯥꯎꯒꯦꯅꯦ ꯍꯧꯖꯤꯛꯛ ꯀ ꯍꯧꯖꯤꯛꯁꯤꯕꯣ
ꯎꯇꯤ ꯑꯁꯦꯡꯕꯗꯤꯅꯦ ꯄꯥꯡꯈꯣꯛꯂꯛꯑꯗꯩ ꯍꯦꯟꯅ ꯍꯥꯎꯕ ꯂꯩ ꯄꯣꯠꯇꯦꯗ ꯄꯪꯈꯣꯛꯒ ꯂꯥꯛꯒ ꯑ ꯄꯥꯡꯈꯣꯛꯒ ꯂꯥꯛꯒꯦ ꯀꯩꯅ ꯃꯥꯒꯤ ꯑꯣꯏꯅ ꯅꯝꯕ ꯑꯃꯁꯨ ꯌꯥꯎꯔꯛꯀꯅꯤ
ꯎꯝ
ꯑꯩꯈꯣꯏ ꯃꯍꯥꯎꯁꯤꯅ ꯎꯠꯇꯤꯗ ꯎꯠꯇꯤ ꯁꯦꯡꯉꯦꯕ ꯑꯇꯩ ꯃꯅꯥ ꯃꯁꯤꯡ ꯑꯇꯣꯞꯄ ꯍꯥꯞꯄꯁꯤꯗꯤ ꯁꯪꯕꯒꯤ ꯋꯥꯅꯤ ꯃꯍꯥꯎ ꯋꯥꯠꯂꯦꯕ
ꯑꯦ ꯑꯗꯣ ꯃꯍꯥꯎ ꯂꯩꯕ ꯑꯩꯈꯣꯏ ꯏ ꯊꯥꯏꯅ ꯍꯥꯏꯅꯔꯝꯃꯤꯗ ꯀꯐꯣꯏ ꯃꯅꯥ ꯍꯥꯞꯄ ꯑꯗꯒꯤ ꯁꯦꯕꯣꯠ ꯃꯅꯥ ꯈꯔ ꯍꯥꯞ ꯑꯗꯒꯤ ꯀꯩꯅꯣ ꯃꯅꯥꯗꯨꯁꯨ ꯍꯥꯎꯏꯤꯅꯦ ꯈꯥꯃꯦꯟ ꯑꯁꯤꯟꯕꯤꯒꯤ ꯃꯅꯥꯗꯣ
ꯍꯣꯏ ꯍꯣꯏ ꯍꯣꯏ ꯑꯗꯨ
ꯁꯪꯉꯒ
ꯋꯥꯅꯤ ꯃꯄꯨꯡ ꯑꯣꯏꯅꯅꯦ ꯀꯥꯡꯥꯡꯈꯣꯛꯂꯥ ꯍꯥꯞꯄ ꯑꯗꯨꯁꯨ ꯍꯥꯎꯋꯦꯕ ꯑꯇꯩꯁꯤꯡꯗꯨꯁꯨ ꯃꯌꯥꯟ ꯑꯣꯏꯅ ꯈꯖꯤꯛ ꯈꯖꯤꯛ ꯍꯥꯞꯄꯒ
ꯃꯥꯅꯤ ꯃꯥꯅꯤ ꯑꯗ ꯑꯃꯨꯛ ꯍꯧꯖꯤꯛꯀꯥꯟ ꯃꯣꯏꯒꯤ ꯍꯧꯖꯤꯛꯀꯥꯟꯒꯤ ꯅꯠꯇꯗ ꯑꯉꯥꯡ ꯑꯗꯨꯝ ꯂꯤꯞ ꯆꯥꯕꯗ ꯂꯦꯡꯕ ꯈꯣꯠꯄ ꯁꯨ ꯇꯧꯋꯤꯗꯅ ꯑꯗꯨ ꯃꯣꯏ ꯑꯗꯨꯝꯕꯗꯤ ꯄꯥꯎꯈꯣꯛ ꯈꯣꯛꯂꯥꯛ ꯈꯤꯇꯪ ꯍꯥꯞꯄꯒ ꯂꯦꯡꯉꯦ ꯂꯦꯡꯉꯦ ꯍꯥꯏꯕ ꯃꯤꯁꯨ ꯂꯩꯌꯦꯕ
ꯎꯝ ꯑꯗꯣ ꯊꯣꯡꯕꯀꯥꯟꯗꯅꯦ ꯏꯪꯉꯤꯉꯥꯏꯗꯒꯤ ꯍꯥꯞꯄꯦꯗꯅ ꯄꯥꯡꯈꯣꯛꯂꯥꯁꯦ ꯑꯗꯨꯒ ꯃꯥꯁꯦ ꯃꯨꯟꯗ꯭ꯔꯤꯐꯧꯁꯦ ꯈꯥꯕꯩ ꯊꯥꯕꯤꯗꯕ ꯑꯗꯨꯏꯗꯤꯅꯦ ꯂꯦꯡꯗꯦꯕ ꯑꯩꯈꯣꯏꯅ ꯎꯝ ꯁꯥꯔꯛ ꯀꯥꯟꯗ ꯃꯍꯤ ꯁꯥꯔꯒ ꯍꯥꯞꯆꯤꯟꯕ ꯅꯠꯇ꯭ꯔꯒꯅ ꯃꯨꯟꯗ꯭ꯔꯤꯉꯥꯏ ꯑꯗꯨꯗꯤ ꯂꯦꯡꯉꯦꯕ ꯑꯩꯁꯨ ꯅꯤꯌꯣꯝꯖ‌ꯦ ꯀꯥꯏꯕ ꯌꯥꯕ ꯖꯥꯠ ꯅꯠꯇ‌ꯦ ꯁꯪꯒꯣꯝ ꯑꯍꯤꯡꯕꯒ ꯍꯥꯞꯄꯒ ꯊ‌ꯣꯡꯗ‌ꯣ ꯍꯥꯎꯕꯅꯤꯗ
ꯈꯣꯏ ꯃꯈꯟ ꯃꯈꯟ ꯑꯩꯈꯣꯏꯅ ꯊꯥꯏꯅ ꯆꯥꯔꯛꯄꯗꯤꯅꯦ ꯀꯩꯅꯣꯒ ꯍꯥꯞꯇꯦꯗ ꯑꯩꯈꯣꯏꯗꯤ ꯀꯩꯅꯣꯗꯒꯤ ꯁꯨꯝꯃꯦ
ꯑꯗꯨꯅ
ꯊꯔꯥꯛ ꯃꯅꯥ ꯀꯔꯤ ꯃꯅꯥ ꯑꯀꯪꯕꯗꯣ ꯇꯧꯔꯒ ꯁꯦꯝꯃꯦ ꯅꯣꯏꯒꯤ ꯍꯧꯖꯤꯛ ꯖꯤꯛꯀꯥꯟ ꯁꯣꯗꯥ ꯕꯒꯞ ꯍꯥꯞꯄꯗꯨꯒꯤ ꯃꯍꯨꯠꯇ
ꯎꯝ ꯈꯟꯌꯦꯟꯅ ꯁꯦꯝꯕꯗꯣ ꯎꯠꯅ
ꯑꯣ ꯑꯗꯣ ꯃꯧ ꯊꯝꯃꯒꯦ ꯌꯥꯝꯅ ꯎꯝ ꯊꯝꯃꯒꯦꯀꯣ ꯏꯕꯣꯛꯁꯦ ꯑꯌꯦ ꯍꯕꯨ ꯇꯧꯔꯛꯑꯒꯦ ꯉ ꯉꯥ ꯉ ꯉꯥ ꯃꯈꯣꯟ ꯈꯔꯁꯨ ꯇꯥꯏ
ꯑꯥ ꯍꯣꯏ ꯍꯣꯏ ꯍꯣꯏ ꯍꯣꯏ